ꯍꯜꯂꯣ
ꯍꯜꯂꯣ
ꯇꯥꯗ꯭ꯔꯣ ꯍꯣꯏ ꯅꯨꯡꯉꯥꯏꯔꯤꯌꯦ ꯅꯪꯗꯤ
ꯅꯨꯡꯉꯥꯏꯔꯤꯌꯦ ꯀꯗꯧꯔꯤꯅꯣ
ꯁꯨꯝ ꯍꯤꯞꯄꯒ ꯂꯩꯌꯦ
ꯑꯣ
ꯅꯛ ꯅꯪꯅ ꯀꯩꯗꯧꯔꯤꯅꯣ
ꯀꯣꯏꯔꯒ ꯂꯩꯌꯦꯗ
ꯑꯣ ꯀꯣꯏꯐꯝꯕꯨ ꯂꯩ ꯀꯣꯏꯐꯝꯕꯨ ꯂꯩꯕ꯭ꯔꯥꯅꯦ
ꯎꯝ ꯂꯩꯅ ꯌꯥꯝꯅ
ꯏꯁ ꯀꯠꯂꯛꯑꯦꯍꯦ ꯑꯗꯨꯗꯤ ꯑꯩꯈꯣꯏꯕꯨ ꯀꯣꯏꯅꯤꯡꯉꯤꯗ
ꯂꯝꯕꯤ ꯈꯪꯗꯦ ꯎꯝ
ꯂꯝꯕꯤ ꯈꯪꯗꯦ ꯑꯩꯁꯨ ꯅꯪꯒꯤ ꯂꯝꯕꯤ ꯈꯪꯗꯦꯅꯦ
ꯑꯗꯨꯗꯤ ꯀꯃꯥꯏꯟ ꯀꯃꯥꯏꯟ ꯀꯃꯥꯏꯟ ꯂꯥꯛꯇꯣꯏꯕ ꯑꯗꯨꯗꯤ ꯂꯝꯕꯤꯁꯨ ꯈꯪꯗꯦ
ꯁꯥꯎꯠꯔꯣꯝ ꯁꯥꯎꯠꯔꯣꯝꯗ ꯂꯥꯛꯑꯣ
ꯏꯁ ꯑꯩꯗꯤ ꯑꯩꯗꯤ ꯋꯦꯁꯠ ꯋꯦꯁꯠꯇꯥꯒ ꯑꯣꯏꯅ ꯑꯗꯨꯝ ꯆꯠꯄ ꯍꯧꯈ꯭ꯔꯦ
ꯋꯦꯁꯠꯇꯥ
ꯑꯥ
ꯄ꯭ꯔꯤꯊ꯭ꯔꯤꯕꯤꯁꯦ ꯃꯇꯨꯝ ꯇꯥꯕꯅꯤꯀꯣ ꯅꯣꯡꯃꯅꯤ ꯊꯦꯡꯅꯔꯛꯀꯅꯤ
ꯍꯣꯏꯗ
ꯑꯗꯨꯝ ꯆꯠꯂꯣ ꯑꯩꯁꯨ ꯑꯗꯨꯝ ꯆꯠꯒꯦ ꯑꯗꯨꯒ ꯅꯣꯡꯃꯥꯗꯤ
ꯎꯝ
ꯆꯥꯛꯇꯤ ꯆꯥꯔꯦꯀꯣ
ꯎꯝ ꯆꯥꯔꯦꯗꯥ
ꯀꯩ ꯑꯦꯟꯁꯥꯡ ꯆꯥꯕꯅꯣ ꯉꯁꯤ ꯑꯃꯨꯛ ꯆꯥꯅꯤꯡꯉꯛꯑꯦ ꯍꯥꯏꯌꯦ
ꯑꯃꯨꯛ ꯆꯥꯅꯤꯡꯂꯛꯑꯦ
ꯅꯪꯕꯨ ꯍꯥꯏꯕꯅꯦ ꯅꯪ ꯅꯪꯅ ꯑꯃꯨꯛ ꯍꯥꯏꯕꯒꯤ
ꯎꯝ ꯑꯌꯨꯛ ꯉꯟꯇꯥ ꯆꯥꯃꯟꯕꯒꯤ ꯄꯨꯡ ꯃꯉꯥ ꯑꯗꯨꯋꯥꯏꯗ ꯆꯥꯏꯌꯦꯕ
ꯏꯁ
ꯃꯉꯥ ꯃꯉꯥ ꯃꯈꯥꯏ ꯑꯉꯥꯡꯁꯤꯡ ꯁ꯭ꯀꯨꯜ ꯆꯠꯄ ꯂꯩꯕ ꯏꯅꯥꯎꯅꯨꯄꯥ
ꯑꯗꯣ ꯄꯨꯡ ꯃꯉꯥꯗ ꯆꯠ ꯆꯔꯥ ꯆꯠꯄ
ꯎꯝ ꯃꯣꯏꯗꯤ ꯁ꯭ꯀꯨꯜ ꯆꯠꯄꯅꯤꯅꯀꯣ ꯇꯨꯏꯁꯟꯗꯨ ꯆꯠꯄ ꯎꯝ ꯍꯣꯏ ꯑꯩꯅ ꯊꯤꯟꯕ
ꯑꯣ ꯏꯁ ꯄꯨꯡ ꯃꯉꯥꯗꯤ ꯑꯗꯨꯗꯤ ꯄꯨꯡ ꯀꯌꯥꯗ ꯊꯣꯡꯕ ꯍꯧ ꯄꯨꯡ ꯀꯌꯥꯗ ꯊꯣꯡꯕ꯭ꯔꯣ ꯑꯍꯤꯡꯗ ꯊꯣꯡꯕ꯭ꯔꯥ
ꯄꯨꯡ ꯃꯉꯥ ꯃꯈꯥꯏ ꯇꯔꯨꯛ ꯇꯥꯗ꯭ꯔꯤꯉꯩꯗꯤ ꯑꯗꯨꯝ ꯆꯥꯔꯅꯤꯗ ꯆꯥꯕꯅꯤꯗ
ꯏꯁ ꯑꯗꯨꯗꯤ ꯑꯩꯈꯣꯏꯗꯤ ꯍꯧꯒꯠ ꯑꯩꯈꯣꯏꯗꯤ ꯇꯨꯝꯐꯝꯗ
ꯑꯥ
ꯑꯗꯨꯒꯨꯝꯕ ꯃꯤꯁꯨ ꯂꯩꯔꯝꯕ
ꯎꯝ ꯎꯝ ꯑꯦꯛꯖꯥꯝ ꯃꯇꯝꯅꯤꯅꯀꯣ ꯍꯧꯖꯤ
ꯑꯣ
ꯀꯥꯂꯦꯟ ꯀꯥꯂꯦꯟ ꯁꯨꯇꯤ ꯄꯤꯔꯕ ꯈꯤꯇꯪ ꯉꯥꯏꯔꯦ ꯑꯗꯨꯒꯤ
ꯑꯣ ꯃꯤꯗꯤ ꯃꯤ ꯃꯤꯗꯤ ꯄꯤꯔꯒ ꯑꯃꯨꯛ ꯀꯥꯕ ꯍꯧꯎꯈ꯭ꯔꯦ ꯃꯣꯏꯗꯤ ꯄꯤꯗ꯭ꯔꯤꯕ꯭ꯔꯥꯅꯦ
ꯄꯤꯗ꯭ꯔꯤꯗ
ꯊꯦꯡꯉꯦꯍꯦ
ꯎꯝ ꯍꯪꯆꯤꯜ ꯂꯣꯏꯔꯅꯤ ꯃꯣꯏꯗꯤ
ꯔꯣ
ꯍꯪ ꯎꯝ ꯇꯥꯔꯤꯛ ꯗꯦꯠ ꯊꯥꯔꯇꯤꯗ ꯍꯧꯕ
ꯑꯣ
ꯇ꯭ꯋꯦꯟꯇꯤ ꯅꯥꯏꯟꯗ ꯊꯥꯔꯇꯤꯗ ꯍꯧꯕ
ꯑꯣ ꯑꯁ ꯑꯗꯨ ꯃꯤꯗꯤ ꯅꯍꯥꯟꯗ ꯅꯍꯥꯟꯅ ꯑꯦꯛꯖꯥꯝ ꯊꯥꯕ ꯂꯩꯔꯒ ꯁꯨꯇꯤ ꯐꯪꯉ ꯑꯃꯨꯛ ꯀꯥꯕ ꯍꯧꯈ꯭ꯔꯕꯅꯤꯀꯣ
ꯎꯝ ꯎꯝ ꯑꯁꯤꯗꯗꯤ ꯈꯔ ꯊꯦꯡꯉꯦ ꯍꯥꯏꯕꯗꯤ ꯍꯥꯟꯅ ꯍꯥꯟꯅꯁꯨ ꯏꯔꯥꯡ ꯂꯩꯕꯅꯦꯅꯀꯣ ꯁ꯭ꯀꯨꯜꯗꯣ ꯐꯖꯅ ꯀꯥꯗ꯭ꯔꯕ ꯑꯗꯨꯒꯤ ꯑꯩꯈꯣꯏ ꯂꯣꯝꯗꯗꯤ ꯑꯁ ꯏꯔꯥꯡ ꯌꯥꯝ ꯀꯜꯂꯦꯅꯦ
ꯑꯣ ꯍꯧꯖꯤꯛꯁꯨ ꯍꯧꯖꯤꯛꯀꯥꯟꯁꯨ
ꯅꯍꯥꯟ ꯀꯩꯅꯣꯗ ꯎꯝ
ꯇꯥꯕ꯭ꯔꯥ ꯇꯥꯏ ꯇꯥꯏ ꯑꯣ
ꯏꯔꯥꯡ ꯌꯥꯝ ꯀꯟꯕ ꯑꯁꯤꯗ ꯑꯗꯨꯒꯤꯅꯦ
ꯑꯣ
ꯌꯥꯝ ꯍꯧꯖꯤꯛꯇꯤ ꯈꯔꯗꯤ ꯅꯦꯝꯊꯔꯦꯗ ꯅꯍꯥꯟꯋꯥꯏ ꯌꯥꯝꯅ ꯏꯔꯥꯡ ꯀꯟꯕ
ꯑꯣ ꯍꯣꯔꯦ ꯅꯍꯥꯟ ꯀꯟꯕ ꯀꯥꯟꯗ ꯅꯣꯏꯗ ꯍꯦꯟꯅ ꯀꯟꯕ
ꯎꯝ ꯑꯗꯨꯒꯤ ꯁ꯭ꯀꯨꯜꯗꯣ
ꯑꯥ
ꯁꯨꯇꯤ ꯑꯗꯨꯝ ꯄꯤꯕ ꯍꯥꯐ ꯎꯝ ꯊꯥ ꯃꯈꯥꯏ ꯑꯗꯨꯒꯨꯝꯕ ꯃꯣꯏꯗꯨ ꯁꯨꯇꯤ ꯄꯤꯕ
ꯑꯣ
ꯑꯗꯨꯒꯤ ꯁ꯭ꯀꯨꯜꯗꯣ ꯀꯥꯗꯔꯦ
ꯑꯗꯨ ꯌꯥꯝ ꯐꯩꯅꯦ ꯃꯣꯏ ꯀꯨꯜꯗꯤ ꯍꯥꯏꯗꯤ ꯃꯤ ꯁ꯭ꯀꯨꯜ ꯑꯇꯣꯞꯄꯗꯤ ꯑꯗꯩ ꯈꯔꯗꯤ ꯑꯗꯨꯝ ꯁꯨꯇꯤ ꯄꯤꯔꯁꯨ ꯑꯗꯨꯝ ꯑꯗꯨꯕꯨ ꯑꯗꯨꯝ ꯉꯇꯗꯅ ꯑꯗꯨꯝ ꯆꯠꯈ꯭ꯔꯕꯁꯨ ꯌꯥꯎꯋꯦꯕꯀꯣ ꯐꯩꯌꯦꯗ ꯑꯗꯨꯗꯤ
ꯐꯥꯗꯔ ꯁ꯭ꯀꯨꯜꯅꯦꯅ
ꯑꯣ
ꯅꯨꯅꯨꯒꯤ ꯎꯝ ꯀꯦꯊꯂꯤꯛ ꯁ꯭ꯀꯨꯜ ꯑꯣꯏꯕ
ꯑꯣ
ꯁ꯭ꯀꯨꯜꯗꯤ ꯌꯥꯝꯅꯗꯤ ꯂꯥꯞꯇꯦꯗ ꯑꯗꯨꯕꯨ ꯀꯩꯅꯣꯗꯣ ꯃꯥꯗꯣ ꯇꯨꯏꯁꯟꯗꯣ ꯆꯠꯄ꯫
ꯑꯣ ꯑꯣ꯫
ꯇꯨꯏꯁꯟ ꯆꯠꯂꯦ ꯆꯥꯛ ꯉꯟꯅ ꯆꯥꯔꯦ
ꯑꯗꯨꯗ ꯑꯦꯛꯖꯥꯝ ꯄꯩꯈꯥ ꯃꯇꯝꯗꯗꯤꯀꯣ
ꯎꯝ
ꯑꯗꯨ ꯉꯁꯤꯗꯤ ꯌꯨꯝꯗ ꯑꯗꯨꯝ ꯂꯩꯒꯗ꯭ꯔꯥ꯫
ꯕ꯭ꯔꯣ ꯅꯪꯗꯤ꯫
ꯈꯣꯏꯗꯤ ꯗꯗꯥ ꯈꯣꯏ ꯂꯩꯌꯦ꯫
ꯎꯝ꯫
ꯊꯕꯛ ꯆꯠꯇ꯭ꯔꯣ ꯌꯨꯝꯗ ꯗꯨꯝ ꯂꯩꯒꯗ꯭ꯔꯣ꯫
ꯑꯩꯔꯣ꯫
ꯍꯣꯏ꯫
ꯆꯠꯇꯦꯗ ꯊꯕꯛ꯫
ꯀꯩꯒꯤꯅꯣ ꯇꯟꯕꯩ ꯂꯩꯇꯕꯩꯔꯣ꯫
ꯅꯠꯇꯦꯗ ꯑꯩꯗꯣ ꯌꯦꯟ ꯂꯣꯏꯕ꯫
ꯑꯣ ꯑꯣ
ꯕꯣꯏꯂ꯭ꯔꯗꯣ
ꯑꯥ
ꯑꯗꯨꯒꯤ ꯕꯣꯏꯂꯔ ꯂꯣꯏꯔꯗꯤ ꯃꯄꯥꯟ ꯊꯣꯛꯄ ꯌꯥꯗ꯭ꯔꯦ ꯊꯕꯛ ꯑꯇꯩ ꯁꯨꯕ ꯌꯥꯗ꯭ꯔꯦꯕ
ꯀꯌꯥ ꯀꯌꯥꯒꯨꯝꯕꯩ ꯀꯩꯅꯣ ꯇꯧꯕ꯭ꯔꯣ ꯆꯥꯃ ꯗꯩ ꯍꯦꯟꯕ꯭ꯔꯣ
ꯑꯁ ꯑꯗꯨꯗꯤ ꯍꯟꯗ꯭ꯔꯦꯠ ꯄꯥꯔꯁꯦꯟꯗ ꯋꯥꯟ ꯄꯥꯔꯁꯦꯟ ꯈꯛꯇ ꯉꯥꯏꯔꯦ ꯍꯦ ꯅꯪꯅ ꯍꯥꯏꯕꯗꯨ
ꯏꯁ ꯅꯪꯒꯤꯁꯤꯗꯤ
ꯋꯥꯟ ꯊꯥꯎꯖꯟ ꯂꯤꯁꯤꯡ ꯑꯃꯒ ꯎꯝ ꯋꯥꯟ ꯂꯤꯁꯤꯡ ꯑꯃꯒ ꯆꯥꯅꯤ
ꯑꯗꯨ ꯀꯩ ꯀꯩ ꯑꯣꯏꯅ ꯄꯤꯕ꯭ꯔꯣ ꯃꯣꯏ ꯆꯥꯅꯤꯡꯉꯥꯏ
ꯑꯦ ꯃꯣꯏꯒꯤ ꯃꯆꯤꯟꯖꯥꯛ ꯂꯩꯕꯅꯦ
ꯍꯥꯏꯗꯤ ꯂꯩꯕꯗꯨꯔꯣ ꯗꯨꯀꯥꯟꯗ
ꯅꯠꯇꯦ ꯃꯤ ꯑꯃꯅ ꯁꯄ꯭ꯂꯥꯏ ꯇꯧꯕꯀꯣ ꯁꯞ ꯁꯄ꯭ꯂꯥꯏ ꯇꯧꯕ ꯑꯩꯅ ꯅꯠꯇꯦ ꯖꯁ ꯔꯦꯗꯤꯡ ꯍꯥꯏꯕꯗꯣ
ꯑꯣ ꯑꯗꯣ ꯅꯨꯡꯇꯤꯟꯗꯤ ꯀꯩꯝ ꯇꯧꯗꯦ ꯅꯪꯅ ꯂꯩꯕꯗꯨ ꯊꯕꯛꯇꯤ ꯂꯩꯔꯝꯃꯣꯏꯅ ꯑꯗꯨꯝ ꯌꯦꯡꯁꯤꯟꯕ ꯉꯥꯛ ꯅꯤꯅ ꯆꯥꯛ ꯄꯤꯕꯗꯤ ꯎꯝ
ꯆꯥꯛ ꯄꯤꯕꯅ ꯑꯌꯨꯛ ꯑꯌꯨꯛꯇ ꯄꯤꯔꯦꯗꯅꯥ ꯑꯃꯔꯛ
ꯑꯥ
ꯏꯁꯤꯡꯒ ꯑꯗꯨꯒ ꯑꯥ ꯄꯨꯡ ꯍꯧꯖꯤꯛ ꯂꯣꯏ ꯍꯧꯖꯤꯛ ꯈꯛꯇꯪ ꯄꯤꯕ ꯂꯣꯏꯔꯦ ꯑꯃꯨꯛꯀ ꯑꯃ
ꯑꯣ ꯑꯣ
ꯑꯗꯨꯒ ꯍꯣꯔꯦꯟ ꯅꯨꯡꯗꯥꯡ ꯄꯨꯡ ꯃꯔꯤ ꯃꯈꯥꯏ ꯃꯉꯥ ꯑꯗꯨꯋꯥꯏꯗ ꯑꯃꯨꯛꯀ ꯄꯤꯕ
ꯑꯣ
ꯑꯁ ꯃꯆꯤꯟꯖꯥꯛ ꯌꯥꯝ ꯆꯥꯕꯅꯦ ꯌꯦꯟꯗꯤ ꯌꯦꯟ ꯌꯥꯝ
ꯑꯗꯨꯕꯨ ꯑꯗꯨꯝ ꯇꯣꯉꯥꯟꯅ ꯑꯗꯨꯃꯥꯏ ꯄꯤꯔꯤ ꯌꯥꯝ ꯋꯥꯒꯗꯕꯁꯨ ꯅꯠꯇꯦꯗ ꯍꯥꯏꯗꯤ ꯃꯣꯏ ꯀꯩꯅꯣ ꯐꯥꯔꯝ ꯇꯣꯉꯥꯟꯅ ꯇꯧꯔꯗꯤꯀꯣ
ꯎꯝ ꯑꯁ ꯌꯦꯟ ꯌꯥꯝꯕꯅꯤꯅꯗꯤ ꯋꯥ ꯋꯥꯗꯤ ꯋꯥꯕꯅꯤ ꯑꯃꯔꯛ ꯆꯪꯕꯗ ꯄꯨꯡ ꯎꯝ ꯄꯨꯡꯈꯥꯏꯗꯤ ꯍꯦꯜꯂꯦꯕ ꯆꯪꯕꯗꯣ
ꯑꯣ ꯑꯣ
ꯃꯤ ꯑꯅꯤꯅ ꯆꯪꯕ
ꯑꯣ
ꯏꯆꯦ ꯑꯃ ꯂꯩꯌꯦ ꯑꯁꯤꯗ ꯑꯩꯒꯤ ꯍꯦꯛ ꯃꯊꯛꯇ ꯈꯣꯏꯅꯤ ꯆꯪꯕ ꯑꯗꯣ ꯃꯥ ꯏꯁꯤꯡꯁꯨ
ꯅꯦꯁ ꯑꯣ ꯕꯤꯖꯤꯅꯦꯁ ꯌꯥꯏ ꯍꯣꯏ ꯌꯥꯏꯌꯦ ꯌꯥꯝ ꯌꯥ ꯅꯨꯡꯉꯥꯏꯅꯤ
ꯆꯍꯤ ꯇꯔꯥ ꯍꯦꯜꯂꯦꯗ ꯑꯩꯈꯣꯏꯅ ꯇꯧꯔꯛꯄꯗꯣ
ꯑꯣ ꯑꯗꯨꯗꯤ ꯄꯩꯁꯥꯗꯤ ꯊꯝꯐꯝ ꯂꯩꯔꯝ ꯃꯣꯏꯅꯦ
ꯗꯤꯌꯨ ꯆꯠꯄꯁꯨ ꯂꯩꯕꯅꯦꯍꯦ
ꯍꯣꯏ ꯑꯃ ꯑꯗꯨꯕꯨ ꯌꯦꯟ ꯂꯤꯁꯤꯡ ꯑꯃꯗꯤ ꯍꯦꯟꯕꯗꯤ ꯌꯣꯜꯂꯒ ꯑꯗꯨꯃꯥꯏꯅ ꯇꯧꯔꯗꯤ
ꯎꯝ ꯑꯩꯈꯣꯏꯅ ꯌꯣꯟꯕ ꯅꯠꯇꯦꯗ ꯑꯩꯈꯣꯏꯅ ꯀꯩꯅꯣ ꯇꯧꯏ ꯀꯩꯅꯣ ꯇꯧꯔꯦꯗꯅ
ꯃꯤ ꯂꯩ ꯅꯣꯏꯅ ꯌꯣꯛꯄꯤꯕꯗꯣ ꯃꯤ ꯂꯩꯕ ꯂꯥꯛꯇ꯭ꯔꯅ
ꯑꯗꯣ ꯃꯄꯨꯅ ꯌꯦꯟ ꯅꯥꯎ ꯄꯤꯕ ꯃꯄꯨꯅ ꯑꯃꯨꯛꯀ ꯂꯧꯕ ꯂꯥꯛꯀꯅꯦꯕ
ꯑꯣ ꯑꯣ ꯑꯣ ꯑꯣ
ꯑꯩꯈꯣꯏꯅ ꯌꯣꯛꯄꯤꯕ ꯈꯛꯇꯅꯦꯕ
ꯑꯠꯆꯥꯥ ꯑꯗꯨ ꯑꯗꯨ ꯅꯣꯏ ꯄꯩꯁꯥ ꯑꯥ
ꯃꯆꯤꯟꯖꯥꯛꯇꯨꯅ ꯃꯣꯏꯁꯨ ꯃꯣꯏꯅ ꯄꯤꯔꯛꯄ
ꯑꯣ
ꯃꯆꯤꯟꯖꯥꯛ ꯕꯦꯛ ꯑꯃꯗ ꯂꯤꯁꯤꯡ ꯑꯍꯨꯝ
ꯑꯣ ꯑꯗꯨ ꯕꯦ ꯃꯥꯗꯤ ꯀꯣꯟꯅꯒꯗ꯭ꯔꯣ ꯑꯃꯔꯛ
ꯑꯥ ꯊꯥꯔꯇꯤ ꯗꯦꯖ ꯌꯥꯎꯔꯗꯤ ꯅꯨꯃꯤꯠ ꯑꯃꯗ ꯕꯦꯛ ꯑꯅꯤꯗꯤ ꯆꯥꯂꯦꯗ ꯑꯅꯤ ꯍꯦꯜꯂꯦꯗ ꯑꯍꯨꯝ ꯑꯗꯨꯋꯥꯏ ꯆꯏꯗ
ꯑꯣ ꯑꯣ ꯎꯝ
ꯑꯗꯣ ꯐꯣꯔꯇꯤ ꯐꯥꯏꯚ ꯅꯨꯃꯤꯠ ꯌꯥꯡꯈꯩ ꯃꯉꯥꯅꯤ ꯐꯥꯎ ꯊꯝꯒꯗꯕ
ꯎꯝ
ꯌꯨꯈꯤꯠ ꯑꯗꯨꯒ ꯌꯨꯝꯈꯤꯠ ꯅꯨꯃꯤꯠ ꯌꯥꯡꯈꯩ ꯃꯉꯥꯅꯤ ꯊꯝꯂꯒ ꯃꯣꯏꯅ ꯑꯃꯨꯛꯀ ꯂꯧꯕ ꯂꯥꯛꯀꯅꯤ ꯀꯦ ꯖꯤ ꯑꯣꯜꯂꯒ ꯀꯣ ꯑꯗꯨ ꯂꯣꯏꯔꯒ
ꯑꯅꯧ ꯑꯃꯨꯛ ꯄꯨꯔꯥ ꯇꯧꯎ ꯃꯆꯥ ꯄ꯭ꯔꯣꯐꯤꯠꯅ ꯄꯅꯤ ꯅꯣꯏꯅ ꯌꯦꯟꯅꯕ ꯑꯃꯨꯛ
ꯅꯠꯇꯦꯗ ꯄ꯭ꯔꯣꯐꯤꯠꯇꯤ ꯍꯥꯏꯕꯗꯤ ꯑꯗꯨ ꯇꯧꯕꯅꯦ ꯃꯣꯏ ꯃꯆꯤꯟꯖꯥꯛ ꯄꯤꯌꯦꯗꯅ
ꯑꯥ
ꯃꯆꯤꯟꯖꯥꯛꯇꯣ ꯊ꯭ꯔꯤ ꯊꯥꯎꯖꯟꯅꯤꯗꯅ ꯀꯩꯅꯣꯗ ꯕꯦꯛ ꯑꯃꯗ
ꯍꯣꯏ ꯍꯣꯏ
ꯂꯤꯁꯤꯡ ꯑꯍꯨꯝ ꯑꯗꯨꯒ
ꯑꯗꯨ ꯄꯩꯁꯥꯗꯨꯣ ꯅꯣꯏ ꯅꯣꯏꯅ ꯄꯨꯊꯣꯛꯇꯣꯏꯔꯣ ꯅꯠꯇ꯭ꯔꯒ ꯃꯄꯨꯅ ꯄꯨꯊꯣꯛ ꯇꯔꯣ ꯑꯗꯨ ꯆꯤꯟꯖꯥꯛꯒꯤ ꯃꯃꯜꯗꯦ ꯑꯣ ꯑꯣ
ꯑꯩꯈꯣꯏꯅ ꯕꯣꯏꯂꯔ ꯕꯣꯏꯂꯔ ꯂꯣꯏꯕꯗꯣ
ꯎꯝ
ꯀꯦꯖꯤ ꯑꯣꯨꯛ ꯑꯃꯨꯛꯀꯛ ꯑꯣꯟꯒꯅꯦꯕ
ꯀꯦꯖꯤ ꯑꯣꯟꯕꯗꯣ ꯀꯦꯖꯤ ꯂꯤꯁꯤꯡ ꯑꯅꯤꯔꯣꯏ ꯊꯣꯛꯂꯁꯦ ꯍꯥꯏꯔꯁꯦꯕ ꯂꯤꯁꯤꯡ ꯑꯍꯨꯝ ꯑꯅꯤꯃꯛ ꯑꯅꯤꯒ ꯆꯥꯝꯃꯉꯥ ꯀꯦꯖꯤꯗ ꯀꯦꯖꯤ ꯑꯗꯨ ꯑꯣꯏꯔꯒ ꯀꯩꯅꯣ ꯃꯥꯒꯤ ꯃꯆꯥꯒꯤ ꯌꯦꯟ ꯕꯣꯏꯂꯔ ꯃꯆꯥꯒꯤ ꯃꯃꯟꯗꯣ
ꯎꯝ
ꯑꯃꯗ ꯁꯕꯦꯟꯇꯤ ꯐꯥꯏꯚ ꯁꯕꯦꯟꯇꯤ ꯐꯥꯏꯚꯅꯦꯕ
ꯑꯣ
ꯋꯥꯟ ꯊꯥꯎꯖꯟ ꯑꯣꯏꯔꯗꯤ ꯐꯣꯔꯇ ꯊꯥꯔꯇꯤ ꯐꯤꯞꯇꯤ ꯁꯤꯛꯁꯇꯤ ꯊꯥꯎꯖꯟ ꯑꯣꯏꯔꯅꯦꯕ ꯑꯗꯨꯒ ꯃꯥꯒꯤ ꯃꯆꯤꯟꯖꯥꯛꯀꯤ ꯕꯦꯛ ꯃꯃꯜꯟꯅ ꯊ꯭ꯔꯤ ꯊꯥꯎꯖꯟ ꯂꯤꯁꯤꯡ ꯑꯍꯨꯝ ꯑꯣꯏꯔꯦ ꯑꯣꯏꯕꯗ ꯄꯨꯂꯞꯇ ꯐꯨꯗ ꯅꯨꯃꯤꯠ ꯌꯥꯡꯈꯩ ꯅꯨꯃꯤꯠ ꯅꯤꯐꯨ ꯃꯉꯥ ꯑꯗꯨꯋꯥꯏ ꯆꯥꯕꯗ ꯕꯦꯛ ꯑꯩꯠꯇꯤ ꯅꯥꯏꯟꯇꯤ ꯑꯗꯨꯋꯥꯏ ꯆꯥꯛꯑꯦꯕ
ꯑꯣ ꯑꯣ
ꯌꯦꯅꯥꯎꯒꯤ ꯃꯃꯜꯒ ꯕꯦꯛꯀꯤ ꯃꯃꯜꯒ ꯄ꯭ꯂꯁ ꯇꯧꯔꯒꯀꯣ ꯑꯗꯨꯒ ꯌꯦꯟꯒꯤ ꯀꯦꯖꯤꯒꯤ ꯃꯃꯟꯗꯨꯒ ꯃꯥꯏꯅꯁ ꯇꯧꯕ ꯃꯥꯏꯅꯁ ꯇꯧꯕꯗꯣ ꯂꯦꯝꯍꯧꯕꯗꯣ ꯑꯩꯈꯣꯏꯒꯤ ꯂꯦꯝꯗ꯭ꯔꯗꯤ ꯃꯥꯏꯅ
ꯑꯗꯨꯝ ꯐꯪꯗ꯭ꯔꯦ ꯅꯣꯏꯁꯨ ꯑꯗꯨꯝ ꯐꯪꯉꯔꯣꯏ ꯂꯦꯝꯗ꯭ꯔꯗꯤ
ꯂꯦꯝꯗ꯭ꯔꯗꯤ ꯐꯪꯗ꯭ꯔꯦ
ꯑꯣ ꯑꯗꯨꯗꯤ ꯅꯣꯏ ꯐꯖꯅ ꯌꯣꯛꯑꯗꯤ ꯄꯩꯁꯥ ꯍꯦꯟꯅ ꯐꯪꯕ ꯑꯗꯨꯅꯤꯅꯀꯣ
ꯌꯦꯟꯗꯣ ꯀꯩꯅꯣ ꯇꯥꯡꯉꯗꯤꯀꯣ ꯑꯗꯨꯝ ꯀꯩꯅꯣ ꯇꯧꯋꯦꯗ ꯑꯃꯔꯛ ꯀꯩꯅꯣ ꯇꯧꯕꯗ ꯌꯦꯟꯁꯦ ꯀꯦꯖꯤ ꯋꯥꯟ ꯋꯥꯟ ꯐꯣꯔ ꯋꯥꯟ ꯊꯥꯔꯇꯤ ꯐꯥꯏꯚ ꯋꯥꯟ ꯐꯣꯔꯇꯤ ꯐꯥꯎꯗꯤ ꯑꯗꯨꯝ ꯄ꯭ꯔꯣꯐꯤꯠ ꯂꯩꯒꯅꯤꯅ ꯑꯗꯨꯕꯨ ꯋꯥꯟ ꯊꯥꯔꯇꯤ ꯃꯈꯥ ꯀꯨꯝꯕꯗꯤ ꯋꯥꯟ ꯊꯥꯔꯇꯤ ꯐꯥꯎ ꯋꯥꯟ ꯊꯥꯔꯇꯤ ꯌꯧꯔꯗꯤ ꯑꯗꯨ ꯄ꯭ꯔꯣꯐꯤꯠ ꯂꯩꯔꯔꯣꯏ
ꯑꯥ ꯏꯁ ꯄ꯭ꯔꯣꯐꯤꯠꯗꯤ ꯑꯗꯨꯝ ꯂꯩꯒꯗꯕ ꯃꯥꯗꯦꯗ
ꯎꯝ ꯌꯦꯟ ꯌꯦꯟ ꯇꯥꯡꯉꯗꯤ ꯄꯔꯣꯐꯤꯠ ꯂꯩꯌꯦꯗ ꯍꯧꯖꯤꯛꯇꯤ ꯌꯦꯟ ꯇꯥꯡꯉꯤꯅ
ꯎꯝ ꯍꯣꯏ
ꯑꯩꯈꯣꯏ ꯁ꯭ꯋꯥꯏꯗ ꯍꯧꯖꯤꯛꯛꯇꯤ ꯌꯦꯟꯗ ꯗ꯭ꯔꯦꯁꯇ ꯁꯦꯝꯕꯤꯕꯗꯣ
ꯎꯝ ꯎꯝ
ꯂꯤ ꯆꯅꯤꯒ ꯁꯤꯛꯁꯇꯤ ꯍꯥꯏꯕꯅꯦ
ꯀꯦꯖꯤꯗ
ꯎꯝ ꯁꯦꯝꯕꯤꯕꯗꯣ ꯁꯦꯝꯕꯤꯗꯕꯗꯨꯅ ꯁꯦꯝꯕꯤꯗꯕꯗꯨꯅ ꯋꯥꯟ ꯍꯟꯗ꯭ꯔꯦꯗ ꯑꯦꯠꯇꯤꯔꯥ ꯅꯥꯏꯟꯇꯤꯔꯥ ꯑꯣꯏꯕꯅꯦ
ꯑꯣ
ꯑꯗꯣ ꯑꯃꯔꯛ ꯎꯝ ꯑꯃꯔꯛ ꯂꯣꯏꯕꯗ ꯅꯥꯏꯟꯇꯤ ꯊꯥꯎꯖꯟ ꯋꯥꯟ ꯂꯥꯛꯈꯀꯨꯝꯕꯅꯤ ꯑꯗꯨꯝ ꯐꯖꯅ ꯌꯦꯟꯗꯣ ꯇꯥꯡꯉꯗꯤ ꯋꯥꯟ ꯂꯥꯛꯈ ꯑꯗꯨꯒꯨꯝꯕꯗꯤ ꯂꯦꯝꯃꯦꯕ
ꯑꯣ ꯀꯩꯒꯨꯝꯕ ꯋꯥꯟ ꯂꯥꯛꯈ ꯂꯦꯝꯍꯧꯕꯀꯣ ꯑꯣ ꯅꯣꯏꯒꯤ ꯅꯣꯏ ꯉꯥꯛꯇꯔꯣ ꯅꯠꯇ꯭ꯔꯒ ꯎꯝ ꯅꯣꯏ ꯀꯩꯅꯣ ꯎꯝ ꯑꯣ ꯑꯗꯨꯗꯤ ꯌꯥꯏꯍꯦ ꯌꯥꯝ ꯐꯩꯅ ꯑꯗꯨꯗꯤ ꯊꯥ ꯑꯃꯗ ꯍꯣꯏ ꯍꯁ ꯊꯕꯛꯄꯨ ꯀꯔꯝꯕ ꯊꯕꯛꯅꯣ ꯋꯥꯗꯅ ꯄꯩꯁꯥ ꯐꯪꯒꯗꯧꯕꯁꯦ ꯅꯠꯇ꯭ꯔꯣ